ꯑꯣ ꯑꯣ ꯍꯣꯏ ꯑꯩ ꯈꯪꯗꯕ ꯋꯥꯆꯦꯞꯇ ꯂꯩꯔ ꯂꯩꯕꯅꯤꯅꯦ
ꯑꯣ ꯑꯗꯨ ꯅꯪ ꯅꯪ ꯍꯧꯖꯤꯛ ꯍꯥꯏꯕ ꯂꯣꯟꯗꯣ ꯅꯪ ꯑꯗꯨꯔꯣ
ꯍꯣꯏ ꯍꯣꯏ
ꯑꯣ ꯑꯩꯁꯨꯅꯦ ꯍꯣꯏ
ꯑꯣ ꯑꯩꯗꯤ ꯑꯇꯣꯞꯄ꯭ꯔꯥ ꯍꯥꯏꯔꯒ
ꯑꯁ ꯑꯇꯣꯞꯄ ꯅꯠꯇꯦꯍꯦ ꯑꯩꯈꯣꯏ ꯅꯪ ꯑꯩꯕꯨ ꯈꯪ꯭ꯔꯕꯅꯤꯗ ꯑꯗꯨꯗꯤ
ꯑꯣ ꯑꯉꯝꯕꯁꯨ ꯌꯥꯏ
ꯅꯪ ꯑꯗꯨꯗ ꯆꯠꯄ꯭ꯔꯣ ꯑꯗꯨ ꯑꯩꯈꯣꯏꯒꯤ ꯆꯔꯆ ꯃꯥꯟꯅꯈ꯭ꯔꯝꯒꯅꯤꯀꯣ
ꯀꯔꯥꯏ ꯇꯤꯗꯒꯤ ꯍꯧꯕ꯭ꯔꯥ
ꯇꯤꯗꯒꯤ ꯍꯧꯕ ꯍꯥꯏꯕꯗꯤ ꯆꯥꯔꯁꯀꯤ ꯃꯤꯡꯔꯣ
ꯅꯠꯇꯦ ꯆꯔꯁꯀꯤ ꯃꯤꯡ ꯆꯔꯁꯀꯤ ꯃꯤꯡꯗꯤ ꯈꯪꯗꯦꯅꯦ ꯑꯩꯗꯤ
ꯅꯠꯇꯦ ꯅꯪ ꯆꯔꯁꯀꯤ ꯃꯤꯡ ꯅꯠꯇꯦ ꯑꯗꯨ ꯑꯩꯈꯣꯏ ꯗꯦꯂꯤꯗ ꯆꯔꯁ ꯂꯩꯌꯦꯗꯅ ꯑꯩꯈꯣꯏꯁꯦ ꯃꯥꯒꯤ ꯑꯗꯨꯗ ꯆꯠꯄ꯭ꯔꯥ ꯍꯥꯏꯕꯅꯤꯗ
ꯍꯣꯏ ꯍꯣꯏ ꯍꯣꯏ
ꯑꯣ ꯑꯗꯨꯗꯤ ꯑꯩꯈꯣꯏ ꯑꯅꯤ ꯈꯪꯔꯝꯒꯅꯤꯀꯣ
ꯎꯝ ꯈꯪꯗꯦꯅꯦ ꯑꯩꯗꯤ
ꯑꯣ
ꯑꯩꯗꯤ ꯅꯧꯅꯁꯨ ꯂꯥꯛꯄꯅꯦ ꯆꯔꯁ ꯑꯃꯔꯛ ꯐꯥꯎ ꯆꯠꯇ꯭ꯔꯤꯌꯦ ꯁꯤꯗ ꯂꯥꯛꯑꯒ ꯆꯔꯁ ꯆꯔꯁ ꯅꯣꯡꯃꯩ ꯅꯨꯃꯤꯠ ꯑꯃꯐꯥꯎ ꯆꯠꯇ꯭ꯔꯤꯌꯦ
ꯑꯣ ꯑꯗꯨ ꯅꯪ ꯅꯪꯁꯨ ꯇꯤꯗꯒꯤꯔ ꯗꯤꯁꯇ꯭ꯔꯤꯛꯇꯣ ꯑꯁ ꯃꯅꯤꯄꯨꯔꯗꯒꯤꯔꯥ
ꯍꯣꯏ ꯍꯣꯏ
ꯃꯅꯤꯄꯨꯔ ꯇꯤ ꯗꯤꯁꯇ꯭ꯔꯤꯛꯗꯒꯤꯔꯥ
ꯍꯣꯏ ꯍꯣꯏ
ꯑꯣ ꯑꯣ ꯑꯗꯨ ꯁꯕ ꯗꯤꯕꯤꯖꯟꯁꯨ ꯇꯤ ꯍꯧꯔ ꯑꯁ
ꯇꯥꯎꯗꯒꯤꯅꯦ
ꯈꯨꯟꯒꯤ ꯃꯤꯡꯗꯤ ꯀꯔꯤꯗꯒꯤ ꯂꯥꯛꯄ꯭ꯔꯥ
ꯑꯗꯨꯅꯦ ꯇꯥꯎ ꯍꯥꯏꯁꯦ
ꯑꯣ ꯈꯪꯉꯦ ꯍꯧꯖꯤꯛꯇꯤ ꯅꯪ ꯑꯩꯕꯨ ꯈꯪꯉꯅꯤ
ꯑꯣ ꯈꯪꯉꯝꯕꯁꯨ ꯌꯥꯏ
ꯍꯣꯏ ꯑꯁ ꯑꯩꯗꯤ ꯅꯪꯗꯤ ꯀꯔꯤꯔꯥ ꯍꯥꯏꯔꯒ ꯔꯣꯡꯃꯩꯏꯔ ꯍꯥꯏꯔꯒ
ꯑꯣ ꯑꯩꯁꯨ ꯅꯪ ꯃꯣꯏꯔꯥ ꯍꯥꯏꯔꯒ ꯈꯟꯕꯅꯤꯅꯦ
ꯎꯝ ꯅꯠꯇꯦ ꯅꯪ ꯑꯩꯕꯨ ꯈꯪꯒꯅꯤ ꯑꯗꯨ ꯅꯪ ꯀꯔꯤꯅꯣ ꯔꯥꯡ ꯂꯨ ꯈꯪꯉꯤꯗꯅ
ꯍꯥꯥ
ꯔꯪꯂꯨ ꯈꯪꯕ꯭ꯔꯣ ꯔꯪꯂꯨ
ꯑꯁ ꯈꯪꯗꯦꯅꯦ ꯑꯩꯗꯤ ꯑꯗꯨ ꯑꯗꯨꯁꯨ ꯑꯩ ꯑꯩꯒꯤ ꯈꯨꯟꯗꯤ ꯈꯨꯟꯅꯦ ꯑꯗꯨꯁꯨ ꯑꯩꯗꯤ ꯑꯉꯥꯡ ꯑꯣꯏꯔꯀꯥꯟꯗ ꯂꯥꯛꯄꯒꯤ ꯈꯪꯗ꯭ꯔꯦꯅꯦ ꯃꯤꯁꯦ
ꯑꯣ ꯑꯣ ꯑꯣ ꯑꯗꯨꯗꯤ ꯎꯝ
ꯔꯦꯅꯨꯋꯥ ꯈꯪꯕ꯭ꯔꯥ ꯔꯦꯅꯨꯋꯥ
ꯔꯦꯅꯣ ꯇ ꯄꯥꯕꯒꯨꯝ ꯇꯧꯏꯅꯦ
ꯇꯥꯏꯇꯁ ꯈꯪꯕ꯭ꯔꯥ
ꯇꯩꯏꯇꯥꯁꯁꯨ ꯈꯪꯗꯦ ꯅꯪ ꯑꯁꯤ ꯀꯨꯒꯥꯏ ꯈꯪꯒꯅꯤꯀꯣ
ꯀꯨꯒꯥꯏ ꯀꯅꯥ ꯈꯪꯗ꯭ꯔꯦꯗ
ꯑꯣꯖꯦꯝ ꯈꯪꯕꯔꯣ
ꯑꯦ ꯑꯦ ꯈꯪꯗꯔꯦꯅꯦ
ꯏꯁ ꯅꯪꯁꯦ ꯀꯗꯥꯏꯗꯒꯤ ꯂꯥꯛꯄ꯭ꯔꯥꯍꯦ ꯏꯖꯩ ꯈꯥꯡꯕ꯭ꯔꯥꯏꯖꯦ
ꯏꯖꯦ ꯈꯪꯗꯧ ꯃꯥꯜꯂꯦ ꯍꯣꯏ
ꯑꯗꯨ ꯑꯩꯈꯣꯏꯒꯤ ꯈꯨꯟꯗ ꯄ꯭ꯔꯤꯟꯁꯤꯄꯥꯜ ꯇꯧꯕ ꯅꯨꯄꯤꯗꯣ
ꯑꯣ
ꯑ ꯁ꯭ꯀꯨꯜ ꯑꯃꯒꯤ ꯄ꯭ꯔꯤꯟꯁꯤꯄꯥꯜ ꯇꯧꯕ ꯅꯨꯄꯤꯗꯣ
ꯍꯣꯏ
ꯈꯥꯡꯉꯤꯀꯣ
ꯍꯣꯏ ꯍꯣꯏ
ꯗꯣꯁꯨ ꯈ꯭ꯋꯥ ꯈꯥꯉꯦ ꯀ
ꯍꯣꯏ ꯍꯣꯏ ꯈꯪꯉꯦ
ꯑ ꯑ ꯑꯩꯈꯣꯏ ꯀ꯭ꯂꯥꯁꯃꯦꯠꯅꯦ
ꯑꯣ ꯀꯩꯅꯣ ꯍꯜꯂꯤꯅꯩ ꯈꯪꯕ꯭ꯔꯥ
ꯑꯗꯨꯗꯤ ꯈꯪꯗꯦ ꯅꯨꯄꯤꯔ ꯅꯨꯄꯥꯔꯥ
ꯅꯨꯄꯤꯅꯦ ꯅꯨꯄꯤꯅꯦ
ꯑꯣ ꯑꯗꯨꯗꯤ ꯑꯩ ꯈꯪꯗ꯭ꯔꯦ
ꯑ ꯁꯤꯗ ꯂꯩꯕꯅꯦ ꯃꯣꯏꯁꯨ ꯀꯣ ꯗꯦꯜꯂꯤꯗ
ꯑꯣ ꯑꯣ ꯍꯥꯎ ꯂꯣꯏꯔꯕꯕꯣ ꯑꯣꯀꯦ ꯑꯁ ꯅꯪꯁꯦ ꯊꯥꯖ ꯊꯥꯖꯗꯅ ꯀꯣ
ꯎꯝ
ꯅꯪ ꯃꯊꯛꯀꯤꯔ ꯃꯈꯥꯒꯤꯔ
ꯑꯩꯗꯤ ꯑꯗꯨꯗ ꯅꯠꯇꯦ ꯎꯝ ꯀꯣꯠ ꯆꯨꯍꯦ ꯂꯣꯏꯔꯕ ꯂꯣꯏꯔꯦꯀꯣ ꯎꯝ ꯅꯪꯒꯤ ꯏꯟꯁꯥꯡꯗꯣ ꯂꯣꯏꯗ꯭ꯔꯤꯕ꯭ꯔꯣ
ꯂꯣꯏꯒꯇꯧꯔꯦ
ꯊꯣꯏꯟ ꯀꯨꯏꯅ ꯊꯣꯡꯕ ꯑꯩꯅ
ꯎꯝ
ꯑꯗꯣ ꯆꯨꯈꯣꯏ ꯅꯣ ꯑꯩꯁꯦ ꯀ꯭ꯂꯥꯁꯃꯦꯠꯅꯦ ꯍꯥꯏꯕ
ꯎꯝ
ꯑꯥ ꯑꯗꯨꯗꯤ ꯃꯣꯏꯗꯤ ꯑꯩꯈꯣꯏꯗꯒꯤ ꯌꯥꯝ ꯁꯤꯅꯤꯌꯔ ꯑꯣꯏꯕꯅꯤꯅꯦ
ꯎꯝ ꯎꯝ
ꯅꯪ ꯆꯍꯤ ꯀꯌꯥꯒꯨꯝꯕ ꯂꯩꯔꯝꯒꯦ ꯃꯄꯥꯟꯗ
ꯎꯝ ꯑ ꯏꯂꯕꯦꯟ ꯇ꯭ꯋꯦꯜ ꯍꯕꯁꯨꯣꯏꯗ
ꯑꯣ ꯃꯄꯥꯟꯗ ꯂꯥꯏꯔꯤꯛ ꯇꯝꯕ꯭ꯔꯣ ꯒ꯭ꯔꯦꯖꯨꯁꯟ ꯐꯥꯎ ꯇꯧꯕ
ꯀꯔꯤ ꯐꯥꯎ
ꯑꯩ ꯃꯄꯥꯟꯗ ꯂꯩꯕ ꯀꯨꯏꯈ꯭ꯔꯕꯅꯦ ꯃꯥꯁꯇꯔ
ꯑꯣ ꯒ꯭ꯔꯦꯖꯨꯑꯦꯠ ꯂꯣꯢꯔꯒ ꯊꯣꯛꯄ꯭ꯔꯣ ꯃꯄꯥꯟꯗ
ꯅꯠꯇꯦ ꯇ꯭ꯋꯦꯜꯐ ꯂꯣꯏꯔꯒ
ꯑꯣ
ꯄꯣꯛꯅꯥꯕ꯭ꯔꯥ ꯏꯁꯤꯡ ꯁꯥꯥꯕ ꯄꯤꯌꯦꯀꯣ ꯉꯥꯏꯌꯣꯀꯣ
ꯑꯣꯐ ꯂꯣꯏꯔꯒ ꯗꯦꯜꯂꯤꯗ ꯊꯣꯛꯈꯤꯕ ꯀꯣ ꯃꯄꯥꯟꯗ
ꯍꯣꯏ ꯇ꯭ꯋꯦꯜꯐ ꯂꯣꯏꯔꯒꯀꯣ
ꯍꯣꯏ
ꯇ꯭ꯋꯦꯜꯐ ꯂꯣꯏꯔꯒ ꯗꯦꯜꯂꯤꯗ ꯑꯗꯨꯝ ꯂꯩꯕꯅꯦ ꯑꯗꯨꯒ ꯑꯗꯨꯗꯒꯤ ꯃꯥꯁꯇꯔꯁꯨ ꯂꯣꯏꯕ ꯃꯥꯁꯇꯔ ꯍꯦꯛ ꯂꯣꯏꯔꯒ ꯊꯕꯛꯁꯨ ꯇꯧꯕ ꯎꯝ ꯂꯩꯕꯗꯣ ꯀꯨꯏ ꯈ꯭ꯔꯕꯅꯦ
ꯀꯣꯔꯦꯁꯄꯣꯟꯗꯦꯟꯂꯤꯒꯤ ꯑꯩꯁꯨ ꯇꯧꯁꯤꯔꯥ ꯍꯥꯏꯅ ꯈꯟꯕꯅꯤꯅꯦ
ꯇꯧꯋꯣ ꯍꯣꯏ ꯑꯗꯨ ꯍꯧꯖꯤꯛꯇꯤ ꯑꯩꯈꯣꯏ ꯑꯁ ꯅꯪꯒꯤ ꯃꯈꯣꯟꯗꯣ ꯌꯥꯗ꯭ꯔꯦꯅꯦ ꯀꯣꯛ ꯀꯣꯛ ꯀꯣꯛ ꯀꯣꯛ ꯇꯧꯋꯤꯅꯦ
ꯑꯩꯅ ꯏꯟꯁꯥꯡ ꯏꯟꯁꯥꯡꯗꯣ ꯀꯣꯛ ꯀꯣꯛ ꯀꯣꯛ ꯀꯣꯛ ꯇꯧꯕ ꯑꯗꯨꯒꯤ
ꯑꯁ ꯌꯥꯗ꯭ꯔꯦ ꯅꯪꯁꯦ
ꯑꯩꯈꯣꯏꯒꯤ ꯀꯔꯤꯅꯣ ꯑꯃ ꯆꯠꯈ꯭ꯔꯗꯤ ꯅꯪꯉꯣꯟꯗ ꯑꯩ ꯀꯣꯜ ꯇꯧꯔꯒ ꯍꯥꯏꯅꯤꯅꯦ ꯑꯗꯨ ꯅꯪꯅꯅꯤ ꯍꯥꯏꯅꯀꯣ ꯃꯨ ꯃꯨꯛꯗꯥꯡ ꯆꯥꯛ ꯆꯥꯅꯤꯡꯗꯦ ꯌꯥꯔꯦ ꯎꯝ ꯍꯨꯝ ꯑꯁꯤ ꯑꯁꯤ ꯅꯨꯄꯥꯕꯨ ꯍꯥꯏꯕꯅꯤꯗ
ꯑꯣ ꯑꯣ ꯃꯈꯣꯟꯗꯣ ꯀꯣꯀꯣꯛ ꯀꯣꯀꯣꯛ ꯂꯥꯎꯗꯣ ꯀꯟꯕ꯭ꯔꯣ
ꯑ ꯑꯗꯨ ꯑ ꯃꯤꯅ ꯀꯣꯜ ꯇꯧꯔꯛꯄ ꯀꯥꯟꯗ ꯀꯔꯤꯅꯣ ꯇꯧꯅꯤ ꯍꯥꯏꯕꯅꯤꯗ ꯑꯩꯈꯣꯏꯒꯤꯗꯣ ꯌꯥꯔꯣꯏ ꯍꯥꯏꯕꯅꯤꯗ
ꯀꯌꯥ
ꯎꯝ
ꯃꯣꯏꯇꯥꯃꯤ ꯍꯣꯏ ꯍꯣꯏ ꯉꯥꯏꯒꯦ ꯑꯩꯗꯤ ꯂꯦꯞꯇꯕꯤ ꯑꯗꯨꯝ ꯋꯥꯔꯤꯁꯤꯅ ꯂꯩꯒꯦ ꯅꯪ ꯂꯦꯞꯄꯁꯨꯦ ꯎꯝ
ꯑ ꯇꯥꯏ ꯀꯣ
ꯍꯣꯏ ꯍꯣꯏ ꯇꯥꯏꯌꯦ
ꯑꯥ ꯏꯆꯦ ꯀꯣꯜ ꯇꯧꯔꯛꯄꯅꯤꯗ
ꯑꯣ
ꯏꯆꯦ ꯑꯗꯨ ꯃꯣꯏꯒꯤ ꯃꯥꯒꯤ ꯍꯁꯕꯦꯟꯗꯣ
ꯍꯣꯏ
ꯉꯔꯤꯛ ꯉꯁꯤ ꯁꯥ ꯅꯨꯡꯉꯥꯏꯇꯦꯅꯥ ꯊꯣꯛꯈ꯭ꯔꯕ
ꯎꯝ
ꯑꯗꯨꯒꯤ
ꯑꯣ
ꯃꯥꯒꯤ ꯅꯨꯄꯥꯗꯣ
ꯍꯣꯏ
ꯅꯨꯃꯤꯠ ꯑꯍꯨꯝꯒꯨꯝꯕ ꯁꯨꯈ꯭ꯔꯕ ꯃꯥꯒꯤ ꯏꯁꯥ ꯅꯨꯡꯉꯥꯏꯇꯕꯗꯣ ꯑꯗꯨꯒꯤ ꯉꯁꯤ ꯍꯣꯁꯄꯤꯇꯥꯜ ꯊꯣꯛꯈ꯭ꯔꯕꯅꯤꯗ
ꯑꯥ
ꯑꯗꯨꯒꯤ ꯀꯔꯤꯒꯤꯔꯥ ꯈꯪꯒꯦ ꯄꯩꯁꯥ ꯆꯪꯕ꯭ꯔꯥ ꯄꯩꯁꯥ ꯊꯥꯔꯛꯑꯣꯅ ꯀꯣꯜ ꯇꯧꯔꯛꯄ
ꯑꯣ ꯑꯣ
ꯍꯥ ꯈꯥꯕꯤꯈ꯭꯭ꯔꯦ ꯑꯩꯈꯣꯏꯒꯤ ꯌꯨꯝ ꯍꯧꯖꯤꯛꯀꯥꯟꯀꯣ ꯃꯤ ꯑꯃ ꯅꯥꯒꯅꯤ ꯃꯤ ꯑꯃ ꯐꯥꯒꯅꯤ
ꯑꯣ
ꯑꯗꯨꯒ ꯃꯤ ꯑꯃ ꯍꯧꯔꯅꯤ ꯑꯗꯨꯝ ꯇꯧꯕ
ꯑꯩꯅ ꯂꯥꯏꯅꯥ ꯂꯩꯌꯦ ꯃꯥꯂꯦ ꯅꯥꯅꯤꯡꯉꯥꯏ ꯍꯥꯏꯗꯤ ꯏꯪꯕꯒꯨꯝꯕ ꯀꯥꯐꯀꯨꯝꯕ ꯇꯧꯕ꯭ꯔꯥ ꯀꯥꯐꯤꯛ
ꯀꯐꯤꯡꯁꯨ ꯇꯧꯗꯦ ꯑꯗꯨꯝ ꯐꯤꯚꯔ ꯂꯩꯕ ꯍꯧꯖꯤꯛ ꯀꯥꯟ ꯁꯦꯕꯁꯦ ꯗꯔꯤ ꯑꯣꯀꯦ
ꯃꯣꯏꯁꯨ ꯀꯐ ꯑꯩꯁꯨ ꯌꯥꯝ ꯀꯐ ꯇꯧꯕꯅꯦ ꯍꯟꯗꯛ
ꯑꯣ ꯈꯪꯗꯣꯏꯅꯦ ꯍꯧꯖꯤꯛꯀ ꯀꯔꯤ ꯇꯧꯕ꯭ꯔꯥ
ꯎꯝ ꯍꯣꯏ
ꯍꯥꯏꯅꯁꯦ ꯑꯗꯨꯝ ꯂꯩꯕ ꯃꯥꯜꯂꯦ
ꯂꯥꯏꯅꯥꯁꯤ ꯀꯜꯂꯛꯑꯦ ꯍꯥꯏꯇꯥꯔꯦ
ꯍꯣꯏ ꯄꯨꯡ ꯀꯌꯥꯗ ꯇꯨꯝꯒꯦ ꯑꯉꯥꯡ
ꯍꯧꯖꯤꯛ ꯊꯣꯡꯕ ꯂꯣꯏꯔꯒ ꯇꯨꯝꯈ꯭ꯔꯅꯤ ꯆꯥꯛ ꯆꯥꯅꯤꯡꯉꯗꯤ ꯆ ꯊꯣꯡ ꯃꯔꯤ ꯍꯦꯛꯇ ꯆꯥꯅꯤꯡꯈ꯭ꯔꯦꯕ ꯑꯩꯗꯤ
ꯆꯥꯛ ꯊꯣꯡꯉꯒ ꯆꯥꯗ꯭ꯔꯅꯤ ꯀꯔꯤꯒꯤ ꯊꯣꯡꯕ꯭ꯔꯣ
ꯊꯣꯡꯉꯗꯤ ꯊꯣꯡꯉꯗꯤ ꯍꯦꯛꯇ ꯆꯥꯅꯤꯡꯗꯕ꯭ꯔꯥ
ꯎꯝ
ꯑꯩꯅ ꯊꯣꯡꯕꯒꯤꯀꯣ
ꯍꯧꯅꯤꯅꯦ ꯅꯪꯅ ꯊꯣꯡꯕꯒꯤ ꯐꯖꯅ ꯆꯥꯊꯣꯛꯑꯅꯤ
ꯄꯨꯔꯦꯜ
ꯆꯠꯊꯣꯛꯂꯒ ꯇꯨꯝꯔꯒ ꯂꯣꯏꯔꯤꯅꯤ
ꯍꯣꯔꯦꯟ ꯍꯧꯒꯜꯂꯒ ꯆꯥꯕ ꯌꯥꯏ
ꯑꯣ
ꯎꯁ ꯅꯪꯕꯣ ꯅꯪꯗꯤ ꯅꯪꯒꯤ ꯀꯔꯤꯅꯣ ꯂꯩꯕ꯭ꯔꯣ ꯅꯪꯒꯤ ꯑꯌꯥꯝꯕꯒꯨꯝꯕ ꯂꯩꯕ꯭ꯔꯣ
ꯑ ꯂꯩꯇꯦ ꯏꯆꯦ ꯑꯩ ꯏꯟꯅꯥꯎ ꯅꯨꯨꯄꯥ
ꯑꯣ ꯅꯤꯡꯇ ꯑꯩꯈꯣꯏꯕꯨ ꯈꯪꯕ꯭ꯔꯥ
ꯅꯤꯡꯇꯜ ꯑꯁ ꯃꯤꯡꯒꯨꯝꯕꯗꯤ ꯇꯥꯏꯅꯦ ꯁꯛꯇꯤ ꯈꯪꯗ꯭ꯔꯦꯗ
ꯅꯪꯅ ꯑꯗꯨ ꯔꯣꯝꯗꯒꯤꯔ ꯅꯪꯅ ꯃꯊꯛꯀꯤꯔ ꯃꯈꯥꯒꯤꯔꯥ
ꯃꯈꯥꯒꯤꯅꯦ
ꯑꯣ ꯑꯗꯨ ꯏꯁꯦ ꯑꯩꯈꯣꯏ ꯃꯥꯟꯅꯕꯅꯤꯀꯣ
ꯍꯣꯏ ꯑꯗꯨꯑꯣ ꯑꯣꯏꯁꯨ ꯃꯈꯥꯒꯤ ꯑꯣꯏꯔꯁꯨ ꯑꯩ ꯍꯥꯏꯕꯗꯣ ꯍꯥꯏꯗꯤ ꯑꯩꯈꯣꯏꯗꯤ ꯑꯉꯥꯡ ꯑꯣꯏꯔꯀꯥꯟꯗ ꯅꯥꯒꯂꯦꯟꯗ ꯂꯩꯈ꯭ꯔꯕꯀꯣ
ꯑꯣ ꯑꯣ ꯍꯧꯖꯤꯛꯁꯨ ꯅꯥꯒꯥꯂꯦꯟꯗ ꯂꯩꯔꯕ꯭ꯔꯣ
ꯍꯣꯏ
ꯌꯨꯝꯗꯤꯅ ꯅꯒ꯭ꯂꯟꯗ ꯇꯕ ꯀꯣ
ꯍꯣꯏ
ꯑꯣ ꯂꯣꯏꯔꯦꯍꯦ
ꯑꯗꯨꯒꯤ ꯈꯪꯗ꯭ꯔꯦꯕ
ꯑꯣ ꯅꯥꯒꯂꯦꯟ ꯀꯔꯤ ꯖꯒꯥꯗꯨꯅꯣ ꯑꯣ ꯑꯗꯨꯗ ꯂꯩꯕ꯭ꯔꯣ ꯑꯩꯈꯣꯏꯁꯨ ꯖꯂꯨꯀꯦꯗ ꯂꯩꯌꯦꯗ
ꯑꯣ ꯀ꯭ꯔꯥꯏꯗꯥ ꯕꯤꯖ ꯂꯨꯀꯦ ꯔꯥꯁ ꯁꯟꯖ ꯔꯥꯝ
ꯑꯗꯨꯒꯨꯝꯕꯗꯤ ꯍꯥꯏꯕ ꯌꯥꯗꯦꯗ
ꯑꯣ ꯑꯩ ꯀꯥꯎꯔꯦꯅꯦ
ꯊꯣꯛꯀꯅꯤꯗ ꯗꯤꯁꯇ꯭ꯔꯤꯛ ꯑꯣꯏꯅ ꯑꯗꯨꯝ ꯍꯩꯔꯒꯦ
ꯅꯪꯅ ꯍꯥꯏꯕ ꯑꯃꯗꯨꯗꯤ ꯂꯩꯗꯤ ꯂꯩꯕꯅꯤ
ꯑꯥꯎ
ꯑꯦꯁ ꯅꯊꯣꯛꯄꯗꫭ ꯀꫭ
ꯑꯣ ꯃꯣꯏꯁꯨ ꯀꯥꯎꯟ ꯇꯧꯕ꯭ꯔꯣ ꯑꯗꯨꯒꯨꯝꯕꯗꯣ
ꯑꯥ ꯍꯣꯏ
ꯎꯝ
ꯑꯗꯨꯝ ꯇꯧꯋꯦ ꯍꯥꯏꯌꯦ ꯈꯪꯗꯦ ꯑꯩꯁꯨ ꯃꯤꯅ ꯍꯥꯏꯕꯒꯤ ꯑꯗꯨꯝ ꯍꯥꯏꯕꯅꯦ
ꯍꯣꯏ ꯍꯣꯏ
ꯀꯣ ꯑꯃꯔꯛꯗꯤ ꯇꯧꯈ꯭ꯔꯁꯤꯔ ꯅꯪ ꯇꯨꯝꯗ꯭ꯔꯤꯉꯩꯗ ꯑꯁꯤ ꯂꯣꯏꯔꯒ
ꯍꯥꯥ
ꯀꯣ ꯑꯃꯗꯤ ꯑꯃꯨꯛꯀ ꯇꯧꯖꯤꯔ ꯇꯧꯁꯤꯔ ꯅꯪ ꯇꯨꯝꯗ꯭ꯔꯤꯉꯩꯗ ꯑꯁꯤ ꯀꯣꯜ ꯂꫭꯏꯔꯒ ꯀꯣ ꯑꯩꯈꯣꯏꯒꯤ ꯂꯣꯏꯒꯗꯧꯔꯦ
ꯎꯝ ꯀꯔꯤꯁꯨ ꯇꯧꯅꯤꯉꯥꯏ ꯂꯩꯇꯦꯅ ꯍꯧꯖꯤꯛ ꯇꯨꯝꯕ ꯉꯥꯍꯥꯛ ꯂꯩꯔꯒ ꯇꯨꯝꯈꯔꯅꯤ ꯖꯨꯔꯒꯥꯔ ꯆꯥꯔꯒꯔꯥ
ꯎꯝ ꯑꯗꯨꯒ ꯄꯨꯡ ꯀꯌꯥꯗ ꯅꯪ ꯍꯧꯒꯠꯀꯅꯤ
ꯄꯨꯡ ꯁꯚꯦꯟ ꯏꯥꯠ ꯑꯗꯨꯋꯥꯏꯗ
ꯑꯣ ꯅꯪꯒꯤ ꯌꯥꯝ ꯊꯦꯡꫪꯗꯤ ꯑꯩ ꯇꯧꯔꯣꯏ ꯍꯥꯏꯕꯅꯤꯗ ꯅꯨꯡꯁꯤꯌꯦꯕ ꯅꯣꯏꯕꯨ ꯑꯣ
ꯑꯩ ꯇꯨꯝꯁꯨ ꯇꯨꯝꯅꯤꯡꯗꯕꯅꯦ ꯍꯥꯏꯗꯤ ꯐꯠ ꯐꯠ ꯇꯨꯝꯕ ꯌꯥꯗꯦꯕ
ꯑꯣ ꯑꯗꯨ ꯑꯩꯈꯣꯏ ꯏꯅꯥꯎꯅꯨꯄꯥꯁꯨ ꯑꯁꯤ ꯄꯥꯏꯅꯤꯡꯕꯅꯦꯃꯥ ꯑꯁꯤ ꯄꯥꯏꯅꯤꯡꯉꯦ ꯑꯗꯨ ꯑꯣꯏꯔꯁꯨ ꯃꯥꯒꯤ ꯑꯥꯏꯐꯣꯟꯗꯥꯗꯤ ꯊꯣꯛꯇꯦ ꯍꯥꯏꯕꯀꯣ
ꯍꯣꯏ ꯍꯣꯏ ꯑꯗꯨ ꯑꯥꯏ ꯐꯣꯟꯗꯤ ꯌꯥꯗꯦ ꯍꯥꯏꯕꯅꯦ